ꯍꯣꯏ ꯇꯥꯌꯦ ꯅꯪꯁꯨ ꯇꯗꯣ ꯇꯌꯦꯀꯣ ꯇꯥꯌꯦ
ꯍꯧꯖꯤꯛ ꯀꯥꯏ ꯇꯧꯕ꯭ꯔꯣ
ꯑꯗꯨꯃꯅ ꯐꯝꯃꯒ ꯍꯨꯖꯤꯛ
ꯂꯩꯌꯦ ꯅꯪꯗꯤ
ꯑꯩꯗꯤ ꯑꯗꯨꯝ ꯂꯩꯌꯦ
ꯑꯣ
ꯎꯝ ꯑꯗꯨꯗꯤ ꯅꯪꯁꯤ ꯅꯪ ꯀꯔꯤ ꯀꯔꯤ ꯇꯧꯕ꯭ꯔꯥ
ꯑꯩꯗꯤ ꯀ꯭ꯂꯥꯁ ꯆꯠꯂꯕ ꯑꯗꯨꯒ ꯍꯨꯠ ꯗ꯭ꯌꯨꯇꯤ ꯑꯥ ꯁꯇꯥꯐꯨꯟꯗ ꯂꯥꯛꯂꯒ ꯀꯣ ꯑꯩꯒꯤ ꯁꯤꯒꯅꯦꯆꯔꯒꯨꯝꯕ ꯀ꯭ꯔꯤ ꯀ꯭ꯔꯤ ꯑꯪ ꯑꯦꯁꯥꯏꯟꯃꯦꯟꯒꯨꯝꯕ ꯀꯔꯤ ꯂꯧꯔꯒ ꯑꯗꯨꯃꯥꯏꯅ ꯉꯁꯤꯗꯨ ꯐꯝꯃꯦ
ꯑꯣ
ꯑꯗꯨꯒ ꯃꯄꯥꯟ ꯗ ꯊꯣꯛꯂꯒ ꯑꯩꯒꯤ ꯂꯥꯏꯔꯤꯛꯀꯤꯗꯨ ꯖꯦꯔꯣꯛꯁ ꯇꯧꯔ ꯒ ꯑꯈꯣꯏꯒꯤ ꯑꯦꯛꯖꯥꯝ ꯐꯣꯔꯝ ꯐꯤꯜ ꯂꯞ ꯇꯧꯕ ꯅꯨꯃꯤꯠ ꯂꯛꯈ꯭ꯔꯦ
ꯑꯣ
ꯑꯗꯨꯅꯦ ꯑꯣ ꯎꯝ ꯊꯣꯛꯂꯒ ꯂꯥꯏꯔꯤ ꯖꯦꯔꯣꯛꯁ ꯇꯧꯔꯒ ꯑꯩꯒꯤ ꯄꯥꯁꯄꯣꯔꯠꯀꯨꯝꯕ ꯗꯨ ꯂꯣꯏꯅ ꯔꯦꯗꯤ ꯇꯧꯔꯒ ꯐ ꯅꯦ ꯉꯁꯤꯗꯣ ꯎꯝ ꯍꯣꯏ ꯅꯟꯗꯤ
ꯑꯥꯏꯗꯤ ꯑꯣ ꯅꯁꯤ ꯀꯩꯁꯨ ꯇꯨꯗꯤ ꯑꯗꯨꯝ ꯎꯝ ꯑꯥ ꯑꯈꯣꯏꯒꯤ ꯌꯨꯝꯗꯀꯣ ꯑꯥ ꯏꯁꯤꯡ ꯂꯥꯛ ꯋꯥꯗꯦꯅ ꯑꯗꯨꯒꯤ ꯋꯥꯇꯔ ꯄꯥꯏꯞꯀꯤꯀꯣ ꯏꯁꯤꯡꯒꯤ ꯄꯥꯏꯞꯀꯣ ꯐꯤꯛꯁ ꯇꯧꯕ ꯆꯛꯄ꯭ꯔꯥ ꯑꯗꯨꯒꯤ ꯍꯜꯂꯛꯄ
ꯑꯣ
ꯎꯝ ꯑꯗꯨꯒꯤ ꯍꯣꯜꯗꯦꯀꯣ ꯂꯣꯟ ꯆꯨꯑꯦꯕ ꯑꯗꯨꯒꯤ ꯌꯥꯝ ꯏꯪꯉꯦ ꯎꯝ ꯑꯗꯨꯒꯤ ꯑꯣ ꯅꯈꯣꯏꯒꯤ ꯌꯨꯝꯁꯨ ꯆꯠꯂꯦꯕꯥ ꯅꯪꯒꯤ ꯅꯤꯐꯤꯜꯕꯨꯀꯣ ꯌꯦꯟꯕ ꯑꯗꯨꯒꯤ ꯍꯨꯖꯤꯛ ꯃꯛ ꯇꯥ ꯑꯣ ꯁꯤꯛꯁ ꯊꯥꯔꯇꯤꯒꯨꯝꯕ ꯍꯜꯂꯛꯑꯦꯕ ꯅꯈꯣꯏꯒꯤ ꯌꯨꯝꯗ
ꯑꯣ ꯑꯣ ꯑꯩꯒꯤ ꯗꯤꯐꯤꯠꯇꯣ ꯀꯗꯝꯕꯅ ꯂꯩꯌꯦ ꯍꯨꯖꯤꯛꯇꯣ
ꯎꯝ ꯍꯣꯏ ꯍꯣꯏ ꯑꯦꯛꯇꯤꯐ ꯑꯣꯏꯈ꯭ꯔꯦ
ꯑꯣ ꯑꯗꯨꯗꯤ ꯅꯨꯡꯉꯥꯏ
ꯍꯣꯏ
ꯀꯀꯣ ꯑꯦ ꯈꯔ ꯑꯗꯨ ꯐꯩꯌꯦ ꯅꯁꯤꯗꯣ ꯑꯗꯨ ꯇꯧꯔꯁꯟ ꯍꯧꯖꯤꯛ ꯇꯨ ꯈꯔ ꯍ꯭ꯌꯨꯃꯤꯠꯇꯨ ꯂꯥꯛꯈ꯭ꯔꯦ ꯑꯗꯨꯒ
ꯑꯥ ꯉꯁꯤꯗꯩꯗꯤ ꯍꯣꯜ ꯗꯦ ꯆꯨꯋꯦ
ꯐꯦꯟ
ꯑꯗꯨꯒꯤ ꯏꯪꯉꯦꯕ ꯏꯪꯉꯦꯕ ꯎꯝ
ꯑꯁꯤꯗꯗꯤ ꯐꯦꯟ ꯍꯨꯖꯤꯛꯁꯨ ꯊꯥꯗ꯭ꯔꯤꯗꯤꯀꯣ ꯐꯦꯟ ꯊꯥꯗ꯭ꯔꯤ ꯇꯤ ꯐꯝꯕ ꯌꯥꯔꯣꯏ
ꯑꯣ
ꯑꯗꯨ ꯗꯤ ꯀꯔꯤ ꯊꯨꯝꯒꯦ
ꯎꯝ ꯉꯥ
ꯑꯍꯤꯡ ꯅꯁꯨ ꯆꯥꯕ ꯀꯣꯏꯔꯦ ꯑꯩꯈꯣꯏꯗꯨ
ꯑꯩꯒꯤ ꯏꯃꯥꯟꯅꯄꯤꯅ ꯑꯒꯨꯏ ꯑꯥꯏꯒꯤ ꯎꯝ ꯏꯅꯥꯎꯅꯨꯄꯤꯅꯀꯣ ꯊꯣꯡꯉꯦ ꯎꯝ
ꯆꯥꯅꯤꯡꯉꯦꯍꯦ
ꯍꯣꯏ ꯉꯥꯁꯨ ꯑꯗꯨꯝ ꯎꯝ ꯍꯥꯎꯋꯦꯀꯣ
ꯍꯣꯏ ꯑꯈꯣꯏꯗꯨ ꯆꯥꯕ ꯀꯣꯏꯔꯦ ꯍꯨꯖꯤꯛꯇꯨ
ꯑꯣ ꯑꯗꯨꯗꯨ ꯑꯥꯏꯗꯨ ꯆꯥ ꯑꯥ ꯊꯥꯟꯖꯤꯡꯕꯨꯀꯣ ꯆꯥꯅꯤꯡꯕ ꯑꯗꯨ ꯁꯤꯔꯦꯕ
ꯑꯩꯒꯤ ꯊꯥꯡꯖꯤꯟꯒꯥꯢꯗꯣ ꯑꯩꯒꯤ ꯌꯥꯝ ꯄꯥꯝꯃꯦꯕ ꯍꯥꯎ ꯍꯥꯎꯕꯗꯨ
ꯎꯝ ꯍꯨꯖꯤꯛꯀꯥꯟꯗꯣ ꯊꯥꯡꯖꯤꯡꯗꯣ ꯌꯥꯝ ꯂꯩꯌꯦ
ꯑꯣ ꯄꯤꯁ ꯑꯃꯗ ꯀꯤꯌꯥ ꯄꯤꯈꯤꯕ
ꯍꯧꯖꯤꯛꯇꯣ ꯑꯃ ꯑꯃ ꯅꯠꯇꯦ ꯎꯝ ꯊꯥꯡꯖꯤꯡꯗꯣꯀꯣ
ꯎꯝ
ꯄꯤꯁ ꯑꯍꯨꯝꯗꯨ ꯌꯥꯝꯅ ꯆꯥꯎꯗ꯭ꯔꯤꯕꯀꯣ ꯄꯤꯁ ꯑꯍꯨꯝꯗꯨ ꯑꯦ ꯌꯥꯡꯈꯩꯅꯦ ꯍꯧꯖꯤꯛꯇꯨ
ꯑꯣ ꯑꯣ ꯑꯣ
ꯎꯝ
ꯌꯥꯏꯌꯦꯀꯣ
ꯍꯣꯏ ꯍꯣꯏ ꯑꯗꯨꯒ ꯁꯤꯗꯗꯤ ꯂꯣ ꯄꯨꯐꯀꯤ ꯎꯝ ꯑꯃꯗꯨ ꯒ꯭ꯔꯤꯟ ꯒ꯭ꯔꯤꯟ ꯆꯥꯄꯗꯨ ꯍꯣꯏ ꯑꯗꯨꯁꯨ ꯄꯤꯁ ꯑꯃꯗꯨ ꯇꯔꯥ ꯇꯔꯥꯅꯤ
ꯑꯣ ꯑꯗꯨꯗꯤ ꯐꯥꯔꯦꯗ ꯆꯅꯤꯟꯕꯗꯨ ꯁꯤꯔꯦꯕ
ꯍꯣꯏ ꯍꯣꯏ ꯂꯥꯛꯔꯒ ꯃꯠ
ꯅ ꯅꯦꯛꯁ ꯇꯥꯏꯝ ꯂꯥꯛꯄꯣ ꯌꯨꯝꯗ ꯂꯥꯛꯄꯗꯨ ꯑꯩꯕꯨ ꯄꯨꯔꯥ ꯄꯤꯌꯣ ꯀꯣ ꯊꯟꯖꯤꯟꯗꯨ
ꯍꯣꯏ ꯂꯩꯔꯤ ꯁꯤꯖꯤꯟ ꯍꯧꯖꯤꯛꯁꯨ ꯂꯦꯠ ꯑꯥ ꯇꯥꯏꯝꯇ ꯂꯩꯔꯗꯤ ꯄꯥꯏꯔꯀꯥꯟꯗ ꯑꯩꯅ ꯄꯥꯕꯤꯒꯦ ꯅꯪꯒꯤꯗꯨꯀꯣ ꯑꯗꯨꯗꯤ
ꯍꯣꯏ ꯅꯔꯛꯆꯔꯕ ꯇꯥꯗ ꯑꯗꯨꯝ ꯂꯩꯌꯦꯕ ꯅꯪꯗꯤ
ꯍ ꯑꯩꯁꯨ ꯑꯗꯨꯝꯅ ꯂꯩꯑꯦ ꯍꯧꯖꯤꯛ ꯈꯔ ꯔꯦꯁ ꯇꯧꯔꯒ ꯑꯃꯨꯛꯒ ꯑꯩꯁꯨ ꯂꯥꯔꯤꯛ ꯄꯥꯏꯒꯦ
ꯑꯣ ꯆꯥꯛ ꯆꯥꯔꯦꯀꯣ
ꯅꯠꯇꯦ ꯆꯠ ꯆꯠꯗ꯭ꯔꯤ ꯑꯗꯨ ꯑꯣꯏꯔꯁꯨ ꯍꯧꯖꯤꯛꯇꯨ ꯆꯠ ꯆꯥꯅꯤꯡꯗꯦ ꯆꯥꯛ ꯆꯥꯔꯗꯤ ꯊꯨꯅ ꯇꯨꯝꯅꯤꯡꯉꯦ ꯑꯗꯨꯅꯦ ꯎꯝ ꯍꯧꯖꯤꯛꯇꯤ ꯆꯥꯅꯤꯡꯗꯦ ꯑꯗꯨꯒ ꯑꯥꯏ ꯕꯥꯏꯇꯨꯀꯣ ꯑꯥ ꯄꯣꯁꯤꯕꯜ ꯑꯣꯏꯔꯤꯗꯤꯀꯣ ꯈꯔ ꯗꯥꯏꯠ ꯇꯧꯔꯒ ꯂꯥꯔꯛ ꯄꯒꯦ ꯅꯠꯇ꯭ꯔꯗꯤ ꯆꯥꯛꯆꯔꯗꯤ ꯍꯧꯖꯤꯛ ꯆꯥꯔꯗꯤ ꯇꯨꯝꯅꯤꯅꯦ ꯑꯗꯨꯅꯦ ꯗꯥꯏꯠ ꯇꯧꯔꯒ ꯂꯔꯛ ꯄꯥꯒꯦ
ꯑꯣ
ꯎꯝ
ꯅꯟꯗꯤ
ꯎꯝ ꯍꯣꯏ ꯑꯩꯁꯨ ꯆꯥꯛꯆꯔꯒ ꯀꯣ ꯈꯔ ꯂꯥꯏꯔꯤꯛ ꯄꯥꯒꯦ ꯅꯨꯡꯇꯤꯒꯤ
ꯑꯣ ꯅꯪꯒꯤ ꯑꯦꯖꯥꯝ ꯅꯨꯃꯤꯠ ꯑꯥ ꯑꯦꯛꯖꯥꯝ ꯗꯦꯠ ꯇꯨ ꯐꯪꯈ꯭ꯔꯦ ꯕ
ꯎꯝ ꯅꯪ ꯀ
ꯑꯥ ꯅꯦꯛꯁ ꯃꯟꯗꯨꯂꯤ ꯂꯩꯌꯦꯀꯣ ꯅꯪꯒꯤ ꯅꯈꯣꯏ ꯍꯣꯏ ꯑꯥ ꯅꯦꯛꯁ ꯍꯨꯝ ꯅꯠꯇꯦ ꯑꯩꯗꯤ ꯀꯔꯤꯒꯤ ꯀꯞꯀꯤꯅꯤ ꯑꯩꯗꯤ ꯍꯥ
ꯅꯪꯗꯤ ꯄꯨꯆꯨꯒꯜ ꯁꯄꯣꯠ ꯇꯧꯋꯦꯀꯣ ꯑꯣ
ꯅꯠꯇꯦ ꯑꯗꯤ ꯑꯔꯖꯦꯟꯇꯤꯅꯥ ꯅꯁꯤ
ꯑꯣ ꯀꯔꯤꯒꯤ ꯑꯔꯖꯦꯟꯇꯤꯅꯥꯒ ꯀꯅꯥ
ꯏꯖꯤꯞꯅꯦ ꯃꯈꯣꯏ ꯍꯣꯏ
ꯄꯨꯡ ꯀꯌꯥꯗꯥ
ꯄꯨꯟ ꯅꯥꯏꯟ ꯊ꯭ꯔꯇꯤꯗ ꯃꯦꯁꯤꯗꯨ ꯌꯥꯝꯅ ꯈꯔꯦ ꯍꯣꯏ ꯊꯨꯏꯋꯦ ꯅꯠꯇ꯭ꯔꯗꯤ ꯇꯦꯟ ꯊꯥꯔꯇꯤ ꯇ꯭ꯨꯋꯦꯞ ꯊꯥꯔꯇꯤ ꯋꯥꯟ ꯊꯥꯔꯇꯤ ꯇꯨ ꯊꯥꯔꯇꯤꯗ ꯂꯩꯌꯦ ꯃꯦꯁꯇꯨꯀꯣ ꯑꯗꯨ ꯑꯣꯏꯔꯁꯨ ꯅꯁꯤꯗꯨ ꯈꯔ ꯊꯨꯏꯋꯦ ꯑꯗꯨꯅ ꯐꯩꯌꯦ ꯎꯝ ꯑꯗꯨꯗꯤ
ꯂꯪꯒꯤ ꯏꯃꯥꯟꯅꯕꯤ ꯗꯨ ꯅꯔꯥꯡ ꯋꯥꯔꯤ ꯁꯥꯕꯥ ꯑꯩꯈꯣꯏꯗꯤ ꯀꯤꯌꯥ ꯃꯨꯛꯁꯨꯨ ꯅꯣꯛꯄ꯭ꯔꯥ
ꯀꯔꯤ ꯍꯥꯏꯕꯅꯤ ꯃꯥꯅꯥ
ꯀꯣ ꯃꯉꯣꯟꯗ ꯀꯣ ꯑꯥ ꯑꯩ ꯍꯧꯖꯤꯀꯥꯟ ꯗꯤ ꯑꯥ ꯚꯤꯇꯥꯃꯤꯟ ꯑꯃ ꯆꯥꯔꯒ ꯎꯝ ꯋꯦꯠ ꯒꯦꯟ ꯇꯣꯅꯤꯡꯕꯗꯤ ꯋꯦꯀꯦꯟ ꯇꯧꯅꯤꯡꯕꯒꯤ ꯆꯥꯔꯦ ꯑꯗꯨꯁꯨ ꯅꯪꯁꯨ ꯑꯥꯏꯕꯨ ꯄꯔꯊꯅ ꯇꯧꯕꯤꯌꯣ ꯍꯥꯏꯔꯒ ꯀꯣ ꯑꯣꯏ ꯒꯤ ꯇꯃ ꯀꯥꯔꯣꯅꯣ ꯁꯤꯔꯦꯕ
ꯍꯣꯏ ꯍꯣꯏ ꯍꯣꯏ ꯃꯣꯏꯁꯨ ꯍꯥꯏꯌꯦ ꯑꯗꯨꯗꯤ ꯑꯗꯨꯒ ꯀꯣ ꯃꯥꯁꯨ ꯎ ꯑꯗꯨꯒꯤ ꯍꯤꯗꯥꯛꯀꯤ ꯃꯤꯡꯗꯣ ꯍꯥꯏꯕꯤꯌꯣ
ꯑꯣ ꯍꯣꯏ ꯍꯣꯏ ꯑꯣ ꯐꯣꯇꯣ ꯀꯥꯞꯄ꯭ꯔꯦꯒꯀꯣ ꯊꯥꯄꯤꯒꯦ ꯑꯩꯗꯤ ꯉꯔꯥꯡꯗꯨꯀꯣ ꯉꯔꯥꯡꯗꯨ ꯎ ꯃꯥꯡꯈ꯭ꯔꯦꯕ ꯑꯦ ꯎꯝ ꯀꯥꯎꯈ꯭ꯔꯦꯕ
ꯀꯥꯎꯈ꯭ꯔꯕ꯭ꯔꯥ ꯑ ꯑ ꯀꯥꯏꯗꯦ ꯀꯥꯏꯗꯦ ꯃꯁꯨ ꯊꯝꯅꯤꯡꯉꯦ ꯑꯗꯣꯝꯅ ꯥꯐꯩꯌꯦ
ꯎꯝ
ꯃꯆꯠ ꯈꯔ ꯋꯤꯠꯀꯦꯟ ꯇꯣꯟꯅꯤꯡꯉꯦ ꯑꯗꯨꯃꯥꯏꯅ ꯍꯥꯏꯋ
ꯎꯝ ꯑꯗꯨꯒꯤ ꯑꯗꯨꯒ ꯀꯣ ꯑꯩꯈꯣꯏꯅꯤꯗꯣ ꯎꯪ ꯐꯣꯇꯣ ꯀꯣ ꯑ ꯑ ꯁꯝ ꯃꯥꯅ ꯐꯣꯇꯣ ꯊꯥꯔꯥꯞꯄꯤꯌꯣ ꯍꯥꯏꯔꯒ ꯊꯥꯔꯥꯄꯤꯕ ꯑꯗꯨꯒꯤ ꯃꯥꯁꯨ ꯇꯣꯊꯔ ꯄꯤꯕ ꯑꯗꯣ ꯀꯟꯅ ꯀꯕꯨ ꯌꯥꯝ ꯌꯥꯝ ꯐꯖꯔꯦ ꯌꯥꯝ ꯐꯖꯔꯦ ꯍꯥꯏꯔꯦꯒꯀꯣ ꯍꯥ ꯍꯥ ꯍꯥ ꯎ
ꯏꯝꯄ꯭ꯔꯦꯁ ꯇꯧꯔꯒ ꯀꯣ
ꯍꯣꯏ ꯍꯣꯏ
ꯍꯣꯏ ꯍꯣꯏ ꯃꯁꯨ ꯍꯥꯏꯌꯦ ꯑꯗꯨ ꯃꯁꯨ ꯅꯪꯒꯤ ꯚꯤꯇꯥꯃꯤꯟꯗꯣ ꯄꯥꯝꯃꯦ ꯑꯗꯨꯃꯥꯏꯅ
ꯑꯣ ꯍꯣꯏ ꯍꯣꯏ ꯍꯣꯏ ꯍꯧꯖꯤꯛ ꯑꯣꯅꯥ ꯍꯧꯖꯤꯛ ꯐꯣꯇꯣ ꯊꯥꯔꯦꯒ ꯀꯣ ꯐꯣꯇꯣ ꯀꯥꯞꯄ꯭ꯔꯦꯀ ꯊꯥꯔꯛꯄꯤꯈꯤ ꯎꯝ ꯅꯪꯒꯤ ꯏꯃꯥꯟꯅꯨꯕꯤꯗꯨꯣ ꯑꯣ
ꯍꯣꯏ
ꯅꯨꯡꯉꯥꯏꯌꯦꯕ ꯋꯥꯔꯤ ꯁꯥꯕꯗꯨꯀꯣ
ꯍꯣꯏ ꯃꯈꯣꯏꯗꯣ ꯎ ꯐꯖꯅ ꯈꯟꯗ꯭ꯔꯦꯗꯤꯀꯣ ꯑꯗꯣ ꯋꯥꯔꯤ ꯁꯥꯄ ꯊꯝꯅꯥꯏ ꯍꯣꯏ
ꯎꯝ
ꯑꯗꯨꯗ ꯃꯥꯁꯨ ꯐ꯭ꯔꯦꯟꯂꯤ ꯎꯋꯦ ꯑꯗꯨꯅꯦ
ꯍꯣꯏ ꯍꯣꯏ ꯌꯥꯝ ꯐ꯭ꯔꯦꯟꯅꯤ ꯑꯣꯏꯅꯦ ꯍꯣꯏ ꯍꯣꯏ ꯎꯝ
ꯑꯗꯨꯗꯤ ꯅꯪꯒꯤ ꯏꯃꯥꯗꯨ ꯀꯗꯤꯗ ꯆꯠꯈ꯭ꯔꯦ ꯇꯨꯝꯕ꯭ꯔꯣ
ꯇꯈꯔꯦ ꯃꯥꯒꯤ ꯇꯥꯏ ꯃꯤꯅꯤ ꯍꯧꯖꯤꯛꯁꯦ ꯃꯥꯒꯤ ꯇꯥꯢꯃꯤꯟ ꯇꯨꯃ꯭ꯔꯦꯒ ꯍꯧꯒꯠ ꯀꯦꯔꯥ ꯆꯥꯛꯆꯒꯦ ꯑꯗꯨ ꯑꯃꯨꯛ ꯂꯥꯛꯍ ꯟꯒꯦ
ꯃꯥꯗꯨ ꯐꯛꯄꯥꯃꯥ ꯆꯨꯝꯃꯦꯀꯣ
ꯍꯣꯏ ꯑꯗꯨꯒꯤ ꯏꯅꯔꯖꯤꯗꯨ ꯐꯪꯉꯦꯕ ꯐꯖꯅ ꯇꯨꯝꯂꯛꯄꯗꯤ
ꯍꯣꯏ ꯑꯗꯨꯅꯦ ꯅꯠꯇ꯭ꯔꯗꯤ ꯃꯗꯨ ꯑꯦꯛꯇꯤꯞ ꯑꯣꯏꯔꯣꯢ
ꯍꯣꯢꯌꯦ
ꯑꯗꯨꯗꯤ ꯅꯪꯒꯤ ꯑꯦꯑꯥꯑꯥ
ꯑꯗꯣ ꯅꯁꯤ ꯃꯥꯒꯤ ꯈꯣꯡꯗꯨ ꯅꯥꯏꯌꯦꯅꯀꯣ ꯑꯗꯨꯁꯨ ꯃꯥꯗꯨ ꯏꯉꯣꯜꯗ ꯆꯠꯀꯦ ꯍꯥꯏꯔꯒ ꯑꯩꯉꯣꯜꯗ ꯆꯛꯄ꯭ꯔ ꯑꯗꯨꯒꯤ ꯅꯈꯣꯏꯒꯤ ꯏꯆꯦ ꯍꯨꯏꯅꯀꯣ ꯃꯣꯢꯒꯤꯢ ꯆꯩꯕꯤꯕ
ꯑꯣꯑꯣ ꯃꯗꯨ ꯍꯧꯖꯤꯛ ꯀꯥ
ꯍꯥꯑꯥ
ꯃꯥꯖꯨ ꯃꯈꯣꯏꯗꯨ ꯍꯧꯖꯤꯛ ꯑꯦ ꯀꯔꯤꯗ ꯆꯠꯄ꯭ꯔꯒ ꯌꯦꯡꯉꯦ
ꯒꯥꯔꯗꯦꯟ- ꯒꯥꯔꯗꯦꯟꯗ ꯆꯠꯄꯩ ꯍꯥꯏꯌꯦ ꯅꯪꯒꯤ ꯏꯃꯥꯗꯨ ꯃꯥꯒꯤ ꯈꯣꯡꯗꯨ ꯅꯥꯢ ꯌꯦꯅ ꯀꯣ ꯑꯗꯨꯁꯨ ꯆꯠꯄ ꯑꯗꯨꯒꯤ ꯅꯪꯒꯤ ꯏꯆꯦꯅꯀꯣ ꯃꯥꯕꯨ ꯐꯖꯅ ꯆꯩꯕꯤꯕ ꯑꯗꯣ ꯃꯥ ꯆꯠꯀꯅꯨꯀꯣ ꯐꯔꯕꯗꯤ ꯆꯠꯂꯣ ꯍꯨꯖꯤꯛꯇꯨ ꯐꯥꯗ꯭ꯔꯤ ꯅꯀꯣ
ꯍꯣꯏꯍꯣꯏ ꯑꯩꯁꯨ ꯍꯥꯏꯈ꯭ꯔꯦ ꯑꯗꯨꯅꯦ ꯑꯩꯁꯨ ꯍꯥꯏꯕꯅꯤ ꯃꯥꯉꯣꯟꯗ
ꯐꯖꯅ ꯗ꯭ꯔꯦꯁ ꯇꯧꯕꯗꯤ ꯐꯩꯑꯥꯕ ꯑꯗꯨ ꯆꯠꯄꯗꯨꯁꯨꯀꯣ
ꯎꯝ ꯑꯗꯨꯅꯦꯕ ꯍꯥꯏꯕꯗꯤ ꯑꯗꯨꯅꯦ ꯑꯗꯨꯅꯦ ꯑꯩꯅ ꯑꯗꯨ ꯑꯣꯏꯔꯗꯤ ꯌꯥꯝꯅ ꯅꯥꯔꯗꯤ ꯄꯦꯟꯀꯤꯂꯔ ꯑꯃ ꯆꯥꯔꯒ ꯑꯗꯨꯝ ꯍꯤꯞꯄꯦ ꯑꯗꯨꯗꯤꯁꯨ ꯃꯥ ꯄꯦꯟꯀꯤꯂꯥꯔ ꯆꯥꯔꯁꯨ ꯃꯥꯒꯤ ꯄꯣꯠꯇꯨꯀꯣ ꯌꯥꯝ ꯒꯦꯁꯇ꯭ꯔꯤꯛꯇꯨ ꯌꯥꯝ ꯅꯥ ꯅꯥꯏ ꯑꯗꯨꯨꯅꯦ ꯃꯥ ꯆꯥꯕ ꯌꯥꯗꯦ ꯑꯗꯨꯅ ꯍꯥꯏꯌꯦ ꯑꯗꯨꯅꯦ ꯑꯗꯨꯗꯤ ꯅꯠ ꯑꯗꯨ ꯑꯗꯨꯃꯥꯏꯅ ꯅꯥꯔꯗꯤ ꯎꯄꯥꯏ ꯂꯩꯇꯦꯕ ꯀꯣ ꯍꯤꯗꯥꯛ ꯆꯥꯕꯁꯨ ꯌꯥꯗ꯭ꯔꯗꯤ ꯐꯖꯅ ꯔꯦꯁ ꯇꯧꯑꯣꯗꯣ ꯑꯥ ꯒꯥꯔꯗꯦꯟ ꯒꯨꯝꯕ ꯑꯗꯨ ꯆꯥꯒꯨꯅꯨ ꯑꯗꯨꯃꯥꯏꯅ ꯍꯥꯏꯈ꯭ꯔꯦ ꯑꯗꯨꯑꯣꯢꯔꯖꯨ ꯍꯣꯏ ꯍꯣꯏ ꯍꯧꯖꯤꯛ ꯀꯥꯟꯗꯣ ꯑꯩꯁꯨ ꯆꯥꯗ꯭ꯔꯦ ꯑꯗꯨ ꯑꯗꯨꯃꯥꯏꯅ ꯚꯤꯖꯤꯇꯦꯕꯜꯁ ꯀꯨꯝꯕ ꯑꯗꯨꯒꯨꯝꯕ ꯂꯣꯌꯦꯜ ꯂꯣꯕꯦꯜ ꯀꯥ ꯆꯥꯢꯌꯦ ꯑꯗꯨꯝ ꯈꯔ ꯍꯦꯟꯖꯔꯁꯨ ꯍꯣꯏ ꯍꯦ ꯐꯣꯟꯗꯁꯨ ꯑꯗꯨ ꯑꯗꯨꯝ ꯁꯪꯉꯦ ꯑꯗꯨꯑꯣꯢꯔꯁꯨ ꯃꯥꯒꯤꯗꯨ ꯑꯣ ꯈꯪꯉꯦꯀꯣ
ꯇꯜꯂꯦ ꯃꯥꯁꯨ
ꯍꯣꯏ ꯐꯖꯅ ꯔꯦꯁ ꯇꯧꯕꯗꯤꯅꯥ ꯐꯩꯌꯦꯀꯣ ꯅꯪꯁꯨ ꯍꯥꯏꯕꯤꯌꯣ ꯑꯦ ꯑꯩ
ꯍꯣꯢ ꯍꯣꯢ ꯍꯣꯏ ꯑꯩꯁꯨ ꯍꯥꯢꯕꯤꯒꯦ ꯑꯗꯨꯗꯨꯁꯨ ꯐꯩꯑꯦ ꯏꯆꯦꯅ ꯐꯖꯅ ꯆꯦꯟꯕꯤꯔꯗꯤ ꯀꯣ
ꯎꯪ ꯎꯪ ꯃꯈꯣꯏꯁꯨ ꯃꯈꯣꯏꯕꯨ ꯅꯤꯡ ꯊꯤꯌꯦꯅ ꯀꯣ ꯑꯗꯨꯒꯤ ꯎꯝ ꯍꯥꯏꯕ ꯃꯥꯀꯣ ꯑꯗꯨꯁꯤꯡ ꯑꯗꯨꯁꯨ ꯍꯣꯏ ꯃꯈꯣꯏꯗꯣ ꯏꯗꯤꯠ ꯑꯣꯏꯈ꯭ꯔꯦꯕ ꯅꯪꯒꯤ ꯏꯃꯥꯒ ꯑꯩꯒꯤ ꯏꯃꯥꯗꯣ ꯇꯔꯗꯦ ꯏꯗꯤꯠ ꯑꯣꯏꯈ꯭ꯔꯦꯕ ꯍꯥꯍꯪꯍꯪ
ꯃꯥꯅꯦ ꯑꯁꯤ ꯃꯥꯅꯦ
ꯆꯨꯍꯦꯕ ꯑꯣꯜ ꯗꯦ ꯂꯣꯟ ꯆꯨꯋꯦꯀꯣ ꯅꯣ ꯑꯗꯨ